ꯍꯂꯣ
ꯀꯩꯗꯧꯔꯤꯅꯣ
ꯎꯝ ꯑꯁ ꯃ ꯐꯃꯨꯡꯗ ꯂꯩꯃꯟꯗꯅ ꯊꯣꯛꯂꯛꯏꯅꯦ ꯃꯄꯥꯟꯗ
ꯑꯁ ꯑꯁ ꯑꯩꯁꯨ ꯋꯥꯔꯦ
ꯅꯪꯁꯨ ꯀꯥꯈꯠꯂꯛ꯭ꯇꯔꯤꯕꯣ ꯂꯩꯐꯝꯗ ꯈꯨꯟꯗ ꯂꯩꯔꯤꯕ꯭ꯔꯣ
ꯍꯣꯏ ꯍꯌꯦꯡ ꯍꯌꯦꯡ ꯆꯠꯂꯅꯤꯌꯦ ꯑꯩꯗꯤ
ꯍꯌꯦꯡ ꯆꯠꯂꯅꯤ ꯍꯥꯏꯔꯒ ꯁꯨꯡ ꯆꯠꯇꯤ ꯆꯠꯇꯦꯅ
ꯍꯌꯦꯡꯗꯤ ꯁꯣꯏꯗꯗꯃꯛꯀꯤ ꯆꯠꯂꯅꯤ ꯑꯩ
ꯎꯝ ꯑꯩꯅ ꯃꯅꯝ ꯌꯥꯝ ꯅꯝꯊꯤ ꯈꯜꯂꯦ ꯑꯗꯨꯒ ꯑꯁꯤ ꯌꯨꯝꯂꯣꯟꯅꯕ ꯃꯤꯖꯦ ꯔꯕꯔ ꯊ ꯃꯩ ꯊꯥ ꯂꯩꯃꯜꯂꯦꯅꯦ ꯇꯧꯔꯤꯖꯦ
ꯑꯩꯗꯤꯀꯣ
ꯎꯝ
ꯑ ꯈꯨꯟꯗ ꯁꯨꯡ ꯂꯥꯛ ꯂꯥꯛꯅꯤꯡꯗ꯭ꯔꯦ ꯑꯩꯗꯤ
ꯀꯩꯗꯧꯔꯦ ꯈꯨꯟꯗ ꯀꯔꯤ ꯇꯧꯗꯅ
ꯑꯩꯅ ꯈꯟꯕ ꯑꯃ ꯇꯧꯊꯣꯔꯛꯄ ꯑꯃ ꯇꯧꯔꯒ ꯂꯩꯔꯦ ꯈꯪꯗ꯭ꯔꯑꯦ ꯍꯤꯍꯤ
ꯌꯥꯎꯁꯤꯜꯂꯣ ꯂꯣꯏꯅꯃꯛ
ꯀꯩꯅꯣ
ꯀꯩ ꯅꯪꯅ ꯈꯟꯕ ꯑꯃ ꯊꯣꯛꯄ ꯑꯃ ꯇꯧꯕꯗꯨ ꯄꯨꯡꯌꯥꯎ ꯌꯥꯎꯁꯤꯜꯂꯣ ꯍꯥꯏꯕ ꯅꯪꯖꯨ
ꯑꯩꯅꯦꯕꯥ ꯃꯤ ꯈꯠꯅꯅꯤꯡꯗꯦꯕꯀꯣ
ꯎꯝꯝ ꯃꯇꯥꯡ ꯆꯥꯔꯗꯤ ꯈꯔ ꯊꯣꯛꯒꯗꯕꯅꯦ
ꯃꯤꯕꯨꯁꯨ ꯀꯟꯅ ꯉꯥꯡꯅꯤꯡꯗꯕ ꯋꯥ ꯉꯥꯡꯕꯗꯣ
ꯎꯝ
ꯑꯗꯨꯒ ꯍꯥꯏꯕꯗꯤ ꯑꯩꯅ ꯎꯝ ꯇꯧꯗꯕꯗꯣ ꯇꯝꯕꯗꯤ ꯃꯤ ꯀꯩꯅꯣ ꯎꯝ ꯍꯥꯏꯗꯤ ꯋꯥ ꯑ ꯃꯤꯉꯣꯟꯗ ꯇꯝꯕꯗꯤ ꯐꯠꯇꯦ
ꯎꯝ
ꯇꯜꯂꯦꯗ ꯑꯗꯨꯒꯨꯝꯕ ꯌꯥꯎꯔꯒꯀꯣ
ꯍꯣꯏꯅꯦ ꯑꯗꯨꯃꯥꯏꯅ ꯇꯧꯗꯕꯗꯣ ꯇꯧꯋꯦ ꯍꯥꯏꯖꯟꯅꯔꯝꯃꯒ ꯁꯦꯔꯥꯟ ꯇꯨꯔꯥꯟꯅꯤ ꯄꯥꯎ ꯂꯥꯟ ꯇꯥꯔꯛꯄꯗꯣ ꯌꯥꯝ ꯅꯨꯡꯉꯥꯏꯇꯕꯅꯦ
ꯑꯁ ꯃꯤꯁꯤꯡꯁꯦ ꯖꯥꯠꯖꯥꯅꯤꯗꯕ ꯑꯩꯗꯤ ꯉꯛꯑꯦ
ꯑꯁ
ꯉꯛꯄ ꯉꯥꯛꯇꯅꯦ
ꯅꯥꯁ ꯄꯠꯇꯤꯁꯦ ꯄꯨꯔꯥ ꯍꯩ ꯅꯠꯇꯕꯩ ꯇꯥꯏꯞꯇ ꯄꯨꯡꯄꯥꯟ ꯄꯥꯜꯂꯦ ꯀꯅꯥꯝ ꯆꯥꯕꯤꯗꯦ ꯍꯥꯏꯕ
ꯆꯥꯒꯅꯣ ꯑꯗꯨꯗꯣ ꯈꯪꯗꯦ ꯃꯤꯅ ꯍꯥꯏꯅꯕꯗꯤ ꯃꯔꯨ ꯌꯧꯐꯝꯗꯣ
ꯎꯝ
ꯑꯗꯨꯒꯨꯝꯕ ꯑꯗꯨꯒꯨꯝꯕꯗꯨ ꯆꯥꯔꯗꯤ ꯀꯩꯅꯣ ꯇꯧꯋꯦ ꯍꯥꯏꯌꯦ ꯎꯝ ꯅꯨꯡ ꯌꯥꯝ ꯂꯩꯒꯜꯂꯦ ꯍꯥꯏꯌꯦꯕꯀꯣ
ꯑꯗꯨꯒ ꯂꯩ ꯄꯥꯝꯕꯤ ꯉꯥꯛꯇ ꯇꯨ ꯂꯣꯏ ꯀꯦꯜ ꯂꯩꯔꯦ ꯂꯝꯕꯤ ꯃꯈꯥꯗ ꯀꯅꯥꯝ ꯆꯥꯕꯤꯗꯦ
ꯑꯣ
ꯑꯩ ꯈ꯭ꯋꯥꯏ ꯅꯣꯛꯅꯤꯡꯕ ꯉꯁꯤ ꯂꯩꯀꯥꯏꯒꯤ ꯃꯣꯏ ꯍꯨꯏ ꯃꯄꯨ ꯂꯩꯇꯕ ꯍꯨꯏ ꯉꯥꯛꯇꯅꯦ ꯁꯋꯥꯏꯗ ꯀꯁꯦꯟ ꯀꯁꯦꯟ ꯆꯦꯟꯂꯤꯌꯦ ꯁꯋꯥꯏꯗ
ꯃꯥꯄꯨ ꯂꯩꯇꯕ ꯍꯨꯏ ꯍꯥꯏꯕ꯭ꯔꯣ
ꯍꯣꯏ
ꯑꯁ ꯃꯄꯨ ꯂꯩꯇꯕ ꯍꯨꯏꯁꯨ ꯂꯩꯕ꯭ꯔꯣ
ꯃꯄꯨ ꯂꯩꯇꯕ ꯍꯨꯏ ꯄꯩꯒꯩ ꯂꯩꯌꯦ ꯁ꯭ꯋꯥꯏꯗ
ꯑꯣ
ꯃꯆꯥꯒ ꯄꯣꯛꯇꯅ ꯃꯁꯤꯗꯩꯁꯤꯗꯀꯣ ꯎꯝ ꯑꯗꯣ ꯌꯥꯝꯗꯤ ꯐꯩꯌꯦ ꯑꯩꯈꯣꯏꯗ ꯁ ꯌꯥꯝꯅ ꯍꯟꯒꯠ ꯍꯟꯗꯥ ꯆꯠꯂꯤꯖꯦ ꯆꯤꯛꯇꯤ ꯆꯤꯛꯇꯦꯕ ꯑꯗꯨꯒ ꯅꯣꯏꯔꯒ ꯕꯨꯞ ꯕꯣꯞ ꯂꯥꯎꯔꯒ ꯈꯪꯗꯦ ꯌꯥꯝꯅ ꯂꯣ ꯀꯦꯜꯗꯒꯤ ꯍꯦꯟꯅ ꯆꯥꯎꯋꯦ ꯃꯣꯏꯗꯤ ꯕ꯭ꯔꯤꯠꯁꯨ ꯇꯣꯉꯥꯟꯕ꯭ꯔ ꯈꯪꯗꯦ
ꯐꯩꯌꯦꯀꯣ ꯑꯗꯨꯗꯤ ꯑꯃ ꯅꯪ ꯊꯣꯛꯂꯛꯄꯗ ꯑꯃ ꯍꯨꯔꯥꯜꯂꯒ ꯄꯨꯔꯛꯑꯣ ꯑꯗꯨꯗꯤ
ꯑꯩ ꯈꯜꯂꯝꯃꯤꯅꯦ ꯑꯗꯨꯃꯥꯏꯅ
ꯎꯝ ꯅꯣꯏꯗꯤ ꯄꯨꯡ ꯀꯌꯥꯗ ꯆꯥꯛ ꯆꯥꯗꯣꯏꯅꯣ
ꯑꯁ ꯅꯪꯁꯨ ꯑꯗꯨꯗ ꯇꯣꯏꯅ ꯇꯣꯏꯅ ꯍꯪꯉꯦ ꯑꯩꯅ ꯑꯗꯨꯨꯝ ꯈꯨꯝꯃꯦ ꯑꯗꯨꯁꯨ ꯀꯥꯎ ꯃꯥꯜꯂꯦ ꯍꯥ ꯅꯣꯏ ꯃꯌꯥꯝꯁꯦ ꯑꯩꯗꯨꯝ ꯁꯥꯎꯅꯤꯡꯉꯛꯇꯧꯔꯦ
ꯍꯦ ꯋꯥꯔꯤ ꯂꯩꯇ꯭ꯔꯗꯤ ꯑꯁꯨꯃꯥꯏꯁꯨ ꯍꯪꯒꯗꯕꯅꯦ ꯈꯨꯝꯅꯤꯡꯗ꯭ꯔꯁꯨ ꯈꯨꯝꯃꯣ ꯑꯗꯨ
ꯀꯩꯅꯣ ꯇꯧꯋꯦ ꯇꯔꯦꯠ ꯃꯈꯥꯏꯗꯅꯦ
ꯑꯌꯨꯛꯇꯣ ꯕ꯭ꯔꯦꯛꯐꯥꯁ ꯆꯥꯔꯦ ꯍꯥꯏꯔꯒ ꯑꯩꯗꯣ ꯅꯨꯡꯊꯤꯜꯒꯤ ꯆꯥꯛ ꯆꯥꯅꯤꯡꯗ꯭ꯔꯦ ꯈꯥꯡ ꯂꯩꯕꯒꯤ ꯑꯌꯨꯛꯇꯣ ꯈꯤꯇꯪ ꯆꯥꯔꯨꯕꯒꯤ ꯍꯧꯖꯤꯛ ꯆꯥꯛ ꯂꯥꯝꯈꯠꯂꯛꯑꯦ ꯅꯨꯡꯗꯥꯡꯒꯤ ꯄꯨꯡ ꯇꯔꯦꯠ ꯃꯈꯥꯏ ꯇꯥꯕ ꯉꯥꯏꯔꯤꯕꯅꯤ
ꯎꯝ
ꯉꯁꯤ ꯑꯩ ꯆꯠꯀꯅꯤ ꯍꯥꯏꯗꯅ ꯏꯟꯇꯔꯟꯁꯨ ꯑꯗꯨꯁꯨ ꯅꯥ ꯂꯩꯕꯒꯤ ꯅꯥꯇꯣꯟꯁꯨ ꯈꯔꯣꯛ ꯈ꯭ꯔ ꯈꯨꯔꯣꯛ ꯈ꯭ꯔꯥ ꯇꯧꯔ ꯂꯩꯕꯅꯤꯅ ꯃꯤ ꯃꯌꯥꯝ ꯃꯃꯥꯡꯗ ꯐꯝꯃꯤꯟꯅꯔꯒ ꯃꯤ ꯆꯥꯝꯃ ꯆꯅꯤꯒꯤ ꯃꯅꯥꯛꯇ ꯐꯝꯃꯒ ꯇꯧꯕꯗꯣ ꯅꯨꯡꯉꯥꯏꯇꯣꯏꯅꯦꯣ ꯆꯠꯍꯧꯗ꯭ꯔꯦ ꯉꯁꯤꯁꯨ
ꯑꯩ ꯁꯨꯝ ꯁꯨꯝ ꯈꯜꯂꯒꯀꯣ ꯐꯣꯟ ꯄꯥꯏꯅꯤꯡꯉꯛꯇ꯭ꯔꯦꯗ
ꯊꯥ ꯑꯅꯤ ꯄꯥꯏꯗꯕꯤꯅ ꯍꯥ ꯄꯦꯠꯇꯣ ꯄꯥꯏꯔꯥ ꯌꯦꯡꯉꯨꯅꯦ ꯀꯤꯄꯦꯠ ꯂꯩꯅꯤꯡꯕ꯭ꯔꯥꯏ ꯃꯣꯏꯒꯤ
ꯀꯤꯄꯦꯠꯁꯨ ꯄꯥꯏꯅꯤꯡꯗꯦꯗ ꯑꯩꯅꯦ ꯁꯨꯝ ꯁꯨꯝ ꯁꯥꯎꯅꯤꯡꯉꯛꯇꯧꯔꯦꯕꯀꯣ ꯈꯪꯗꯦ ꯈꯜꯂꯨꯕꯗꯀꯣ ꯌꯥꯝ ꯁꯥꯎꯅꯤꯡꯉꯦꯗ
ꯊꯋꯥꯏ ꯅꯨꯡꯉꯥꯏꯇꯕ ꯄꯨꯛꯅꯤꯡ ꯅꯨꯡꯉꯥꯏꯇꯕ ꯀꯅꯥ ꯀꯅꯥꯅ ꯍꯥꯏꯔꯛꯀꯦ
ꯑꯣ ꯍꯪꯒꯦꯅꯪ ꯃꯤꯖꯤꯡꯖꯦ ꯇꯧꯊꯣꯛꯑꯒ ꯑꯩꯅ ꯇꯧꯕꯤꯈꯤꯕꯗꯨ ꯃꯔ ꯑ ꯀꯩꯅꯣ ꯑꯩꯅ ꯇꯧꯕꯤꯈꯤꯕꯗꯨ ꯐꯖ ꯐꯖꯅ ꯇꯧꯕꯤꯈꯤꯕꯅꯦ ꯃꯤꯁꯤꯡꯁꯦ ꯃꯣꯏ ꯇꯧꯊꯣꯔꯛꯄꯗꯤꯀꯣ ꯃꯔ ꯑꯗꯨꯅꯅꯦ ꯑꯩꯖꯦ ꯃꯤꯁꯤꯡꯖꯦ ꯐꯅꯁꯨ ꯉꯥꯡ ꯍꯥꯏ ꯐꯅꯁꯨ ꯍꯥꯏꯅꯤꯡꯗꯦꯕ ꯑꯗꯨꯝ ꯃꯤꯉꯣꯟꯗ ꯍꯥꯏꯕꯗꯤꯀꯣ ꯅꯨꯡꯉꯥꯏꯇꯦꯗꯅꯀꯣ
ꯑ
ꯑꯩꯈꯣꯏꯁꯨ ꯑꯩꯈꯣꯏꯅ ꯐꯅ ꯐꯖꯅ ꯇꯧꯕꯤꯔꯒ ꯑꯗꯨꯒꯤ ꯃꯔꯝꯅ ꯊꯤ ꯊꯤꯅ ꯃꯤꯉꯣꯟꯗ ꯀꯩꯅꯣ ꯇꯧꯕꯗꯤ ꯑꯩꯁꯨ ꯅꯨꯡꯉꯥꯏꯇꯦꯅ ꯑꯩ ꯋꯥꯈꯜ ꯌꯥꯝ ꯅꯨꯡꯉꯥꯏꯇꯦꯅ
ꯅꯨꯡꯉꯥꯏꯇ ꯐꯣꯛ ꯀꯦ ꯁ꯭ꯃ ꯈꯜꯅ ꯂꯒ ꯃꯤ ꯍꯥꯏꯕꯁꯤꯗꯤ ꯑꯗꯨꯝ ꯍꯤꯡꯉꯤꯈ ꯄꯨꯡꯉ ꯉꯥꯡꯕ ꯋꯥ ꯍꯥꯏꯕꯁꯤ ꯃꯍꯧꯁꯥꯅꯤ ꯇꯥꯁꯤꯜꯂꯔꯁꯨ ꯀꯥꯟꯅꯔꯣꯏ ꯉꯥꯏꯍꯥꯛ ꯉꯥꯡꯅꯔꯝꯃꯒ ꯑꯃꯨꯛ ꯃꯥꯡꯈꯤꯅꯤ
ꯍ ꯑꯩꯗꯤ ꯑꯩꯗꯤꯀꯣ ꯑꯗꯨꯒꯨꯝꯕꯗꯣ ꯇꯜꯂꯦꯕ ꯑꯩꯉꯣꯟꯗꯁꯨ ꯁꯣꯏꯔꯣꯀꯣꯏ ꯅꯨ ꯅꯣꯏꯗꯁꯨ ꯑꯩꯅ ꯁꯣꯏꯔꯣꯏꯁꯤꯅꯦꯕꯀꯣ
ꯎꯝ
ꯑꯗꯨꯅ ꯐꯠꯇ꯭ꯔꯣ
ꯑꯌꯦꯡ
ꯑꯗꯣ ꯑꯩꯉꯣꯟꯗꯁꯨ ꯁꯣꯏꯔꯛꯄꯅꯨ ꯅꯣꯏꯗꯁꯨ ꯑꯩꯁꯨ ꯁꯣꯏꯔꯣꯏ
ꯅꯪꯗꯧꯅ ꯋꯥꯈꯜꯗꯣ ꯆꯞ ꯃꯥꯟꯅꯔꯒ ꯂꯩꯔꯣ ꯑꯗꯨꯗꯤ ꯀꯅꯥꯅ ꯌꯥꯔꯅꯤꯒꯦ ꯃꯤ ꯂꯣꯏꯅ
ꯎꯝ
ꯄꯈꯥꯏ
ꯑꯁ ꯑꯩꯅꯦ ꯈꯪꯗ꯭ꯔꯦꯗ ꯅꯪꯗꯤ ꯀꯩꯗꯧꯔꯒ ꯍꯧꯖꯤꯛ ꯋꯥꯛꯀꯤꯡ ꯆꯠꯄꯗꯣ ꯀꯔꯤꯒꯤꯅꯣ
ꯑꯁ ꯑꯩꯅ ꯀꯦꯃꯦꯔꯥ ꯐꯖꯕꯒ ꯃꯊꯂꯒ ꯄꯥꯏꯈꯠꯂꯛꯑꯗꯤ ꯁꯤ ꯐꯖ ꯐꯖꯕ ꯃꯌꯥꯝꯁꯦ ꯀꯥꯞꯄꯒ ꯊꯥꯔꯝꯒꯗꯕ ꯍꯥ ꯒ꯭ꯔꯨꯞꯇ ꯑꯩꯁꯨ ꯑꯃꯒꯤ ꯇꯥꯏꯞꯇ
ꯑ
ꯑꯗꯣ ꯑꯩꯒꯤ ꯑꯩꯒꯤꯁꯤꯗꯤ ꯍꯥ ꯀꯥꯞꯄ ꯌꯥꯗꯕ ꯑꯃ ꯄꯥꯏꯁꯤꯟꯗ꯭ꯔꯝꯅ ꯌꯥꯗ꯭ꯔꯦ ꯐꯖꯩꯌꯦ ꯈꯨꯐꯖꯗꯣ ꯍꯧꯖꯤꯛ ꯅꯨꯃꯤꯠꯀ ꯇꯥꯔꯛꯄꯒꯤ ꯁꯟꯗꯥ ꯑ ꯆꯪꯕ ꯍꯥꯏꯅꯩꯗꯅ
ꯎꯝ
ꯐꯖ ꯑꯃ ꯇꯥꯎ ꯂꯩꯇꯣ ꯍꯧꯖꯤꯛ ꯑꯁ ꯂꯩꯌꯦ ꯀꯩꯅꯣ ꯋꯥꯈꯜꯗꯣ ꯐ꯭ꯔꯦꯁ ꯑꯣꯏꯊꯣꯛꯑꯣ ꯀꯨꯆꯠ ꯀꯨꯏꯆꯠ ꯆꯠꯂꯣ ꯆꯤꯡꯒ ꯆꯤꯡ ꯃꯥꯟꯒ ꯀꯥꯗꯅ ꯆꯩꯔꯥꯎ ꯆꯤꯡꯒ ꯀꯥꯗ ꯑꯗꯨꯅ ꯇꯧꯔꯨꯁꯨ ꯆꯠꯂꯣ
ꯑꯩꯁꯨ ꯉꯁꯤꯁꯦ ꯊꯕꯛ ꯈꯔ ꯀꯩꯅꯣ ꯋꯥꯅ ꯁꯨꯕꯀꯣ
ꯎꯝ
ꯑꯩꯈꯣꯏ ꯕꯕꯥꯒꯤ ꯊꯕꯛ ꯃꯇꯦꯡ ꯌꯥꯝ ꯄꯥꯡꯉꯦꯕ ꯑꯩ ꯉꯁꯤꯀꯣ ꯂꯩꯕꯥꯛꯁꯨ ꯍꯣꯜꯂꯦ ꯂꯩꯉꯣꯏ ꯀꯩꯀꯥꯁꯨ ꯇꯣꯠꯄꯁꯨ ꯌꯥꯎꯋꯦ ꯑꯗꯨꯒ ꯈꯪꯗꯦ ꯀꯩ ꯀꯩꯅꯣ ꯑꯗꯨꯝ ꯊꯕꯛ ꯁꯨꯔꯒ ꯂꯩꯌꯦꯕ ꯉꯁꯤꯗꯣ
ꯌꯥꯝ ꯐꯥꯏꯅꯦ
ꯑꯗꯨꯒꯤ ꯋꯥꯔꯦ ꯑꯩꯁꯨ ꯑꯗꯨꯨ ꯑꯩꯗꯣ ꯃꯁꯜ ꯄꯦꯟꯁꯨ ꯇꯧꯋꯦ
ꯑꯣ ꯀꯨꯁ ꯀꯨꯁ ꯆ
ꯍꯥꯏꯌꯦ ꯄꯩꯁꯥ ꯆꯂꯒꯂꯣ
ꯑꯗꯨꯗꯤ ꯅꯪꯁꯨ ꯍꯥꯏꯗꯤ ꯍꯧꯖꯤꯛ ꯎꯝ ꯇꯥꯏꯕꯪ ꯇꯥꯏꯕꯪꯄꯥꯟꯒꯤ ꯈꯨꯠꯁꯦꯝꯒ ꯅꯨꯡꯁꯤꯅꯔꯨꯔꯣ ꯆꯠꯂꯣ ꯆ ꯌꯥꯎ ꯆꯦꯡꯒꯀ ꯀꯥꯟꯅꯕ ꯑꯗꯨꯒꯨꯝꯕꯗꯣ ꯀꯥꯔꯨ ꯆ ꯆꯠꯂꯣ ꯀꯩꯅꯣ ꯅꯁꯥꯗꯣ ꯈꯔ ꯍꯨꯃꯥꯡꯒꯒ ꯊꯣꯛꯍꯜꯂꯒ ꯈꯔ ꯁꯥꯟꯇꯤ ꯐꯪꯗ꯭ꯔꯦꯉꯣ
ꯑꯩꯅꯦ ꯍꯟꯗꯛꯅꯦ ꯀꯩꯅꯣ ꯇꯧꯔꯛꯑꯅꯤꯌꯦ ꯑꯩ ꯑꯩꯀꯣ
ꯎꯝ ꯎꯝ
ꯑꯩ ꯍꯟꯗꯛ ꯀꯩꯅꯣ ꯇꯧꯔꯅꯤ ꯐꯤꯒꯔꯁꯨ ꯁꯦꯝꯃꯅꯤ ꯍꯥꯏꯕꯗꯤ ꯑꯩ ꯗꯥꯏꯇꯤꯡꯕꯨꯗꯤ ꯇꯧꯔꯣꯏꯕꯀꯣ
ꯑꯥ
ꯑꯗꯨꯕꯨꯗꯤ ꯑꯩꯒꯤ ꯏꯗ ꯇꯧꯅꯤꯡꯉꯥꯏ ꯍꯥꯏꯗꯤ ꯂꯩꯇꯦꯕꯀꯣ ꯑꯗꯣ ꯑꯗꯨꯒꯨꯝꯕꯗꯤ ꯇꯧꯔꯔꯣꯏ ꯑꯗꯣ ꯀꯩꯅꯣ ꯇꯧꯔꯅꯤ ꯈꯔ ꯏꯁꯥꯁꯦ ꯍꯨꯃꯥꯡꯁꯨ ꯊꯣꯛ ꯊꯣꯛꯇꯦꯕ ꯑꯩꯗꯣ ꯍꯨꯃꯥꯡ ꯊꯣꯛꯑꯒ ꯀꯩꯅꯣ ꯏꯁꯥꯗꯁꯨ ꯈꯔ ꯅꯨꯡꯉꯥꯏꯕꯗꯣ ꯑꯗꯨ ꯇꯧꯛꯄꯅꯤꯅꯀꯣ ꯑꯗꯨ ꯋꯥꯛꯀꯤꯡꯁꯨ ꯆꯠꯂꯅꯤ ꯑꯗꯨ ꯈꯔ ꯐꯤꯒꯔ ꯁꯦꯝꯃꯒꯦ ꯑꯗꯣ ꯗꯥꯏꯇꯤꯡꯗꯤ ꯇꯧ ꯇꯧꯔꯦ
ꯑꯗꯨꯅꯦ ꯌꯣꯒꯥ ꯃꯦꯠꯀ ꯂꯩꯔꯗꯤ ꯌꯣꯒꯥꯒ ꯇꯧꯁꯤꯜꯂꯣ ꯍꯥꯏ ꯑꯌꯨꯛ ꯉꯟꯇꯥꯒ ꯍꯧꯒꯠꯇꯅ ꯌꯣꯒꯥꯒ ꯇꯧꯔꯣꯏꯔꯒ ꯃꯥꯏ ꯃꯤꯠꯀ ꯁꯦꯡꯅ ꯇꯥꯊꯣꯛꯑꯒ ꯂꯥꯏꯔꯤꯛꯀ ꯄꯥꯊꯣꯛꯑꯣ ꯒ꯭ꯌꯥꯟꯒ ꯁꯨꯠꯇ ꯆꯪꯂꯣ ꯃꯥꯜꯂꯦ
ꯍꯣꯏ ꯇꯧꯔꯒꯦ ꯑꯩ ꯍꯟꯗꯛꯇꯤꯕꯣ ꯃꯤ ꯑꯣꯏꯗ ꯂꯩꯇꯕ ꯌꯥꯗꯕꯅꯦ ꯑꯩꯁꯦꯀꯣ ꯃꯤꯕꯨꯗꯤ ꯑꯣꯏꯔꯤꯕꯀꯣ ꯑꯩꯁꯦ ꯃꯤꯕꯨꯗꯤ ꯃꯤꯅꯦ
ꯑꯍꯥ ꯑꯍꯥ
ꯀꯣ
ꯍ ꯍꯣꯏ ꯌꯦꯡꯉꯒꯦ ꯑꯩ ꯊ ꯍꯣꯂꯛꯄꯗ ꯍꯥ ꯀꯩꯅꯣ ꯇꯧꯔꯝꯃꯣ ꯁꯦꯝꯗꯣꯛꯑ ꯂꯩꯔꯝꯃꯣ ꯂꯣꯏꯅꯃꯛ
ꯑꯩ ꯑꯩ ꯈꯨꯟꯗꯁꯨ ꯂꯥꯛꯑꯔꯣꯏꯕꯀꯣ ꯑꯩꯁꯦ ꯍꯌꯦꯡ ꯆꯠꯈ꯭ꯔꯗꯤꯀꯣ
ꯆꯠꯂꯣ ꯑꯗ ꯂꯩꯐꯝ ꯅꯪ ꯀꯗꯥꯏꯗ ꯂꯩꯐꯝ ꯂꯩꯗꯅ ꯅꯪ ꯈ꯭ꯔꯤꯁꯃꯥꯁꯁꯦꯥꯟ ꯏꯝꯐꯥꯜꯗꯒꯤ ꯂꯥꯛꯑꯒ ꯇꯧꯔꯒꯦ ꯈꯜꯂꯕ꯭ꯔꯣ ꯀꯩꯅꯣꯝꯅꯦ
ꯑꯥ ꯑꯦꯈꯜꯂꯦ
ꯒꯥꯗꯤꯗꯨꯅ ꯊꯧꯕ ꯍꯥꯏꯁꯨ ꯈꯔ ꯐꯕ
ꯍꯣꯅ ꯊꯟꯗ ꯆꯂꯣ ꯑꯩꯈꯣꯏ ꯏꯄꯥꯅꯀꯣ ꯁꯥꯏꯀꯜ ꯂꯩꯕꯤꯒꯦ ꯍꯥꯏꯌꯦ
ꯀꯩ ꯍꯥꯏꯒꯦ ꯅꯣꯏ ꯕꯕꯥꯅ
ꯣꯏ ꯑꯩꯈꯣꯏ ꯕꯕꯥꯗꯣ ꯑꯩꯒꯦꯀꯣ ꯁꯥꯏꯀꯜ ꯀꯩꯅꯣ ꯇꯧꯕꯤꯒꯦ ꯍꯥꯏꯌꯦ
ꯑꯃ ꯂꯩꯕꯤꯒꯦ ꯍꯥꯏꯕ꯭ꯔꯣ
ꯃꯣꯏꯒꯤ ꯊꯕꯛ ꯃꯐꯝꯗꯒꯤꯀꯣ ꯑꯃ ꯎꯝ ꯄꯨꯔꯛꯀꯦ ꯍꯥꯏꯌꯦꯕꯀꯣ
ꯑꯥ
ꯑꯗꯣ ꯑꯗꯨ ꯁꯥꯏꯀꯜꯗꯨꯁꯨ ꯅꯨꯄꯥꯒꯤ ꯑꯣꯏ ꯊꯧꯕ ꯍꯩꯇꯦꯕ ꯑꯩꯁꯦ ꯑꯋꯥꯡꯕꯤꯗꯣ ꯊꯧꯂꯨ ꯊꯧꯅꯤꯡꯗꯦꯕ ꯐꯖꯗꯦꯕ
ꯄꯨꯔꯛꯑ ꯄꯨꯔꯛꯑꯕ ꯅꯠꯇ꯭ꯔꯣ ꯅꯣꯏ ꯁꯦꯝꯍꯜꯂꯣ ꯑꯃꯨꯛꯀ ꯅꯣꯏ ꯕꯕꯥꯗꯣ ꯁꯦꯝꯕꯅ ꯍꯥꯏꯩ ꯁꯦꯝꯕꯨꯠ ꯃꯆꯥ
ꯄꯨꯔꯛꯇ꯭ꯔꯤꯗ ꯂꯧꯅꯕ ꯍꯥꯏꯈꯤ ꯍꯥꯏꯕꯅꯦ ꯑꯗꯣ
ꯅꯪ ꯑꯗꯨ ꯂꯧꯔꯒ ꯅꯪ ꯆꯤꯡ ꯀꯩꯆꯠ ꯀꯨꯆꯠ ꯆꯠꯄꯦꯗ ꯊꯧꯒꯦ ꯍꯥꯏꯔꯣ ꯑꯃꯨꯛ ꯒꯥꯔꯤꯅ ꯊꯣꯡꯑꯝꯕ ꯂꯩꯔꯝꯗꯅꯀꯣ
ꯍꯁ
ꯇꯥꯄ
ꯑꯣ
ꯑꯗꯨ ꯑꯗꯨ ꯂꯩꯔꯒ ꯀꯣꯆꯤꯡ ꯆꯠꯀꯦ ꯈꯜꯂꯤꯔꯔꯕ
꯭ꯔꯕ ꯎꯝ
ꯆ ꯀꯩꯗꯧꯔꯤ ꯍꯥ ꯊꯧꯔꯒ ꯆꯠꯄꯩ ꯃꯑꯣꯡꯗ ꯑꯃꯨꯛ ꯏꯜꯂ ꯆꯠꯂꯔꯝꯅꯤ
ꯏꯗꯨꯏꯅꯦ ꯑꯩ
ꯑꯗꯨꯏꯗꯤ ꯍꯧꯖꯤꯛ ꯑꯩꯅ ꯍꯥꯏꯔꯤꯕ ꯍꯛꯆꯥꯡ ꯁꯥꯖꯦꯜ ꯇꯧ ꯈꯣꯠꯂꯨ ꯇꯧꯔꯤꯕ ꯃꯌꯥꯝꯁꯦ ꯇꯧꯔꯣ ꯑꯗꯨꯗꯩꯗꯤ ꯅꯪ ꯅꯃꯥꯏꯗꯣ ꯒ꯭ꯂꯣ ꯀꯥꯈꯠꯂꯑꯅꯤ ꯊꯋꯥꯏ ꯅꯨꯡꯉꯥꯏꯇꯕ ꯋꯥꯈꯜ ꯅꯨꯡꯉꯥꯏꯇꯕ ꯂꯣꯏꯅ ꯐꯔꯛꯑꯅꯤ ꯈꯜꯂꯣ
ꯏꯅꯥꯎꯅꯨꯄꯤꯅ ꯊꯣꯡꯈ꯭ꯔꯦ ꯍꯣꯏ
ꯀꯩ ꯏꯟꯁꯥꯡ ꯊꯣꯡꯖꯥ ꯅꯣꯏꯗꯤ ꯏꯟꯖꯥꯡ ꯍꯥꯝꯗꯧ ꯃꯥꯂꯦ
ꯌꯦꯟꯗꯤꯌꯥꯝ ꯊꯣꯡꯉꯦ ꯅꯣꯏ ꯉꯁꯤ ꯑꯂꯨ ꯆꯥꯒꯗ꯭ꯔꯣ ꯉꯁꯤꯁꯨ
ꯑꯥꯂꯨ ꯉꯥꯛꯇꯅꯦ ꯏꯟꯖꯥꯡꯒ ꯑꯝꯇ ꯍꯪꯕꯤꯔꯛꯑꯅꯨ ꯑꯥꯂꯨꯒꯅꯦ ꯍꯋꯥꯏ ꯀꯥꯛꯇꯛ ꯀꯅꯦ ꯑꯗꯨꯅꯤ ꯑꯗꯨꯝ ꯆꯥꯏꯁꯦ
ꯑꯗꯨꯒꯤ ꯂꯣꯏꯔꯦ ꯏꯁꯥꯁꯦ ꯄꯥꯇ꯭ꯔꯤꯛ ꯄꯥꯔꯦ ꯅꯣꯡꯁꯤꯜ ꯂꯥꯛꯄꯗ ꯍꯣꯝꯃ ꯄꯨꯈ꯭ꯔꯅꯤ
ꯅꯪꯗꯤ ꯅꯥꯊꯟꯗ ꯋꯥꯛꯀꯤꯡ ꯆꯠꯄ꯭ꯔꯣ
ꯑꯁ ꯋꯥꯀꯤꯡ
ꯆꯠꯄ ꯍꯥꯏꯁꯦ
ꯑꯁ꯭ꯋꯥꯏꯗꯤ ꯆꯤꯡ ꯂꯝꯕꯤꯗꯣ ꯆꯤꯡ ꯉꯥꯛꯇꯅꯦꯕ ꯆꯠꯂꯛꯇꯣꯏꯁꯦ ꯋꯥꯛꯀꯤꯡ ꯆꯠꯇ꯭ꯔꯁꯨ ꯅꯨꯡꯇꯤꯒꯤ ꯀꯣꯂꯦꯖ ꯆꯠꯄꯗꯨꯅ ꯋꯥꯛꯀꯤꯡꯅꯤ ꯅꯣꯏ ꯈꯠꯄ꯭ꯔꯥ ꯍꯛꯆꯥꯡ ꯐꯖꯅꯕ ꯇꯧꯕ꯭ꯔꯕꯨ ꯍꯥꯟꯅ ꯍꯦꯟꯅ ꯀꯪꯉꯅꯤ
ꯋꯥꯏꯀꯣ ꯄꯨꯟꯁꯤꯁꯦ
ꯋꯥꯗ꯭ꯔꯗꯤ ꯀꯩꯅꯣ ꯊꯕꯛ ꯂꯩꯇꯕ ꯃꯤꯅ ꯋꯥꯕꯅꯦ ꯊꯕꯛ ꯂꯩꯕ ꯃꯤꯗꯤ ꯋꯥꯗꯕꯅꯦ
ꯊꯕꯛ ꯁꯨꯕꯒꯤ ꯋꯥꯏ ꯑꯩꯗꯤ
ꯑꯩꯁꯨ ꯊꯥꯕꯛ ꯂꯩꯇꯕꯒꯤ ꯋꯥꯔꯦ ꯂꯩꯃꯟꯗꯅꯥ ꯈꯪꯗ꯭ꯔꯦꯑꯩꯁꯨ ꯑꯥ ꯈꯔ ꯈꯔ ꯅꯨꯃꯤꯠ ꯇꯥꯔꯛꯄꯒꯤ ꯃꯩ ꯊꯥꯡꯒꯠꯅꯕ ꯍꯧꯔꯦ ꯌꯥꯝ ꯐꯖꯩꯌꯦ ꯇꯥꯕ꯭ꯔꯣ